ꯇꯥꯕ꯭ꯔ ꯏꯇꯥꯎ
ꯑ ꯇꯥꯔꯦꯕ꯫
ꯎꯝ
ꯃꯔꯨꯞꯄꯨ ꯀꯔꯤ ꯂꯩꯔꯒꯦ ꯉꯁꯤ ꯉꯁꯤꯁꯦ ꯍꯥꯏꯗꯤ ꯏꯊꯥ ꯑꯁꯤꯗꯤ ꯑꯩ ꯍꯥꯏꯗꯤ ꯈꯤꯇꯡ ꯉꯛꯄ ꯍꯥꯏꯇꯥꯔꯦ ꯀꯔꯤ ꯂꯩꯔꯕꯅꯣ꯫
ꯋꯥꯈꯜ ꯈꯔ ꯅꯨꯡꯉꯥꯏꯇꯦ ꯃꯔꯨꯞ ꯑꯗꯨꯅꯅꯦ ꯇꯧꯔꯛꯏꯁꯦ ꯍꯟꯗꯛ꯫ ꯀꯣꯏꯕ ꯄꯨꯂꯞ ꯄꯨꯟ ꯆꯠꯃꯤꯟꯅꯖꯦ ꯍꯥꯏꯔꯒ ꯃꯔꯨꯞ ꯌꯥꯎꯔꯛꯇ꯭ꯔꯤꯗꯣ ꯀꯃꯥꯏꯅ ꯇꯧꯔꯤꯅꯣ
ꯑꯣ ꯍꯣꯍꯣꯏ ꯕꯥꯏ ꯑꯩ ꯍꯟꯗꯛꯀꯤꯗꯣ ꯍꯥꯏꯗꯤ ꯍꯥꯏꯗꯤ ꯁꯥꯎꯕ ꯌꯥꯗꯦ ꯍꯥꯏꯇꯥꯔꯦ ꯁꯤ ꯅꯥꯀꯟꯗ ꯌꯨꯝꯒꯤꯁꯨ ꯑꯃ ꯑꯃ ꯑꯁ ꯃꯤ ꯍꯥꯏꯗꯤ ꯂꯩꯇꯕꯅꯤꯅ ꯑꯩꯅ ꯊꯕꯛꯁꯤ ꯃꯇꯦꯡ ꯄꯥꯡꯗꯕ ꯌꯥꯗꯕ ꯑꯗꯨꯝ ꯂꯥꯛꯇꯕꯤꯗ ꯇꯧꯗ꯭ꯔꯕꯗꯤ ꯕꯦꯔꯥ ꯀꯥ ꯑꯅꯥ ꯑꯌꯦꯛꯁꯦ ꯌꯥꯎꯕꯅꯤꯅ ꯑꯗꯨꯅ ꯆꯠꯊꯣꯛ ꯈꯣꯠꯇꯣꯛꯄꯗꯣ ꯍꯟꯗꯛꯇꯤ ꯈꯔ ꯐꯔꯛ ꯇꯥꯔꯦ ꯑꯗꯨꯑꯣꯏꯔꯗꯤ ꯁꯥꯎꯒꯅꯨ ꯃꯊꯪ ꯑꯃꯨꯛ ꯍꯥꯏꯗꯤ ꯑ ꯍꯥꯏꯗꯤ ꯐꯪꯈꯤꯅꯤꯗꯅ ꯑꯩꯈꯣꯏ ꯑꯗꯨꯝ ꯍꯥꯏꯗꯤ ꯈꯤꯇꯪ ꯃꯇꯥꯡ ꯆꯥꯕ ꯂꯥꯛꯄ ꯀꯥꯟꯗ꯫
ꯌꯥꯕꯨꯗꯤ ꯌꯥꯏ ꯃꯔꯨꯞ ꯑꯗꯣ ꯑꯁ ꯍꯥꯏꯗꯤ ꯌꯥꯝ ꯌꯥꯎꯍꯟꯅꯤꯡꯈꯤꯕꯗꯣ ꯍꯟꯗꯛꯀꯤ ꯆꯠꯄ ꯈꯣꯡꯆꯠꯇꯣ ꯌꯥꯝ ꯅꯨꯡꯉꯥꯏ ꯍꯥꯏꯇꯥꯔꯦꯅꯦ꯫ ꯑꯇꯩ ꯑꯇꯩ ꯃꯐꯝ ꯆꯤꯡ ꯃꯥꯟ ꯀꯥꯔꯒ ꯆꯠꯄꯅꯤꯅ ꯌꯥꯝ ꯍꯥꯏꯗꯤ ꯏꯁꯥꯗꯁꯨ ꯅꯨꯡꯉꯥꯏꯊꯣꯛꯄ ꯑꯗꯒꯤ ꯅꯨꯡꯁꯤꯠꯁꯨ ꯑꯁꯦꯡꯕ ꯐꯪꯉꯦ ꯑꯩꯗꯤ ꯃꯔꯨꯞ ꯌꯥꯎꯔꯛꯀꯗ꯭ꯔꯥ ꯍꯥꯏꯔꯒ ꯍꯣꯏ ꯀꯩꯅꯣꯅꯕꯨꯗꯤ ꯍꯥꯏꯔꯛꯑꯦ ꯐꯔꯛ ꯇꯥꯔꯅꯤꯅ꯫ ꯑꯗꯣ ꯗꯣꯔ ꯁ꯭ꯋꯥꯏꯗ ꯌꯥꯎꯖꯍꯟꯅꯤꯡꯕꯒꯩꯗꯣꯗ ꯑꯗꯣ ꯑꯩꯈꯣꯏ ꯇꯣꯏꯅ ꯄꯨꯟꯕ ꯐꯪꯕꯁꯨ ꯅꯠꯇꯦ ꯍꯧꯖꯤꯛ ꯃꯔꯛ ꯃꯔꯛꯇꯗꯅꯤ ꯄꯨꯜꯂꯤꯁꯦ꯫ ꯍꯔꯥꯎ ꯀꯨꯝꯍꯩ ꯑꯃ ꯂꯥꯛꯑꯁꯨ ꯑꯗꯨꯝ ꯍꯥꯏꯗꯤ ꯆꯞ ꯃꯥꯟꯅꯩ ꯌꯥꯝ ꯍꯥꯟꯅꯩ ꯊꯕꯛꯅ ꯌꯥꯗ ꯑꯗꯨꯝ ꯄꯨꯟꯕꯗ ꯄꯥꯡ ꯁꯪꯅꯗꯦ꯫
ꯑ ꯑꯩꯁꯨ ꯍꯥꯏꯗꯤ ꯌꯥꯝꯅꯗꯤ ꯌꯥꯎꯅꯤꯡꯕꯅꯦ ꯌꯥꯎꯅꯤꯡꯕꯅꯦ ꯌꯥꯎꯅꯤꯡꯕꯅ ꯍꯥꯏꯗꯤ ꯑꯩꯁꯨ ꯁꯦꯝ ꯁꯥꯕ ꯂꯣꯏꯔꯕꯁꯨ ꯆꯠꯄ ꯃ ꯃꯌꯥꯝ ꯄꯨꯟꯗꯕꯁꯨ ꯀꯨꯏꯔꯦ ꯄꯨꯟꯕ ꯐꯪꯒꯅꯤꯔꯁꯨ ꯆꯠꯂꯝꯉꯥꯏꯗꯤ ꯁꯦꯝ ꯁꯥꯕꯅꯦ ꯑ ꯍꯥꯏꯗꯤ ꯌꯥꯝ ꯑꯊꯨꯕ ꯑꯅꯥꯕ ꯌꯥꯎꯁꯤꯜꯂꯛꯄꯅꯤꯅꯁꯨ ꯅꯥꯀꯟꯗ ꯑꯩꯁꯨ ꯄꯥꯏꯁꯨ ꯂꯩꯇ꯭ꯔꯕ꯫ ꯃꯔꯨꯞ ꯍꯥꯏꯗꯤ ꯃꯔꯨꯞ ꯍꯣꯏ ꯆꯠ ꯑꯗꯨꯒ ꯑꯃꯅ ꯍꯥꯏꯗꯤ ꯑꯃ ꯑꯃ ꯀꯩꯀꯩ ꯊꯦꯡꯅꯔꯛꯄ ꯅꯨꯡꯉꯥꯏꯕꯗꯣ ꯈꯔꯁꯨ ꯇꯝꯕꯅꯣ
ꯑ ꯇꯪꯒꯦ ꯇꯪꯒꯦ ꯑꯗꯨ ꯉꯛ ꯈꯅꯤ ꯃꯔꯨ ꯀꯅꯥꯅꯣ ꯅꯥꯔꯤꯕꯣ ꯑꯗꯨ ꯍꯥꯟꯅ ꯑꯣ ꯐꯖꯅ ꯈꯪꯒꯦꯅꯦ
ꯂ ꯑꯩꯈꯣꯏ ꯑꯩꯈꯣꯏ ꯑꯩꯈꯣꯏ ꯑꯩꯈꯣꯏ ꯃꯥꯅꯦ
ꯑꯣ ꯃꯃꯥ
ꯑ ꯍ ꯍꯥꯟꯅꯗꯩ ꯍꯥꯏꯗꯤ ꯀꯣꯛ ꯆꯤꯛꯄ ꯀꯩꯗꯧꯕ ꯑꯗꯨꯒꯨꯝꯕ ꯈꯔ ꯇꯧꯒꯅꯦꯗꯕꯣ
ꯑꯣ ꯑꯗ ꯍꯧꯖꯤꯛ ꯈꯔ ꯅꯨꯡꯉꯥꯏꯔꯕ ꯅꯠꯇ꯭ꯔꯣ ꯃꯃꯥꯗꯣ
ꯑ ꯍꯧꯖꯤꯛꯄꯨꯗꯤ ꯈꯔ ꯅꯨꯡꯉꯥꯏꯔꯦ ꯍꯥꯏꯇꯥꯔꯦ ꯑꯗꯣ ꯍꯤꯗꯥꯛ ꯅꯨꯡ ꯆꯥꯕꯥ ꯈꯣꯠꯄ ꯇꯧꯔꯒ ꯍꯧꯖꯤꯛꯇꯤ ꯈꯔ ꯐꯒꯠꯂꯦ
ꯑꯣ ꯌꯥꯝ ꯐꯔꯦ ꯐꯔꯦ ꯑꯗꯨꯗꯤ ꯑꯁ ꯅꯨꯡꯉꯥꯏꯇꯦ ꯃꯃꯥ ꯑꯣꯏꯔꯁꯨ ꯍꯥꯏꯗꯤ ꯑꯩꯈꯣꯏ ꯌꯥꯝ ꯂꯨ ꯇꯧꯖꯕꯅꯤꯅꯦ ꯑꯗꯨ ꯈꯪꯉꯝꯃꯗꯤ ꯑꯩꯈꯣꯏꯁꯨ ꯅꯍꯥꯟꯅ ꯂꯥꯛꯑꯝꯕ ꯌꯥꯏ ꯈꯪꯗ꯭ꯔꯕꯅꯤꯅ ꯑꯁ ꯃꯔꯨ ꯍꯟꯗꯛ ꯆꯠꯄꯒꯤ ꯅꯨꯡꯉꯥꯏꯕ ꯍꯥꯏꯔꯒꯗꯤ ꯑꯁ ꯊꯤ ꯅꯨꯡꯉꯥꯏꯔꯦ ꯍꯥꯏꯗꯤ ꯑꯅꯧꯕ ꯃꯐꯝ ꯈꯔꯁꯨ ꯍꯥꯡꯇꯣꯛꯑꯝꯃꯦ ꯃꯣꯏ ꯍꯥꯟꯅ ꯑꯩꯈꯣꯏꯅ ꯖꯀꯥꯟꯗ ꯂꯩꯍꯧꯗꯕ ꯃꯐꯝ ꯍꯥꯏꯇꯥꯥꯔꯦꯅꯦ ꯐꯖꯅ ꯁꯦꯝꯒꯠꯂꯦ ꯃꯣꯏꯒꯤ ꯍꯥꯏꯗꯤ ꯆꯤꯡꯗꯣ ꯒꯥꯔꯗꯦꯟ ꯑꯣꯏꯅꯁꯨ ꯍꯥꯏꯐꯦꯠ ꯁꯦꯝꯒꯠꯂꯦ ꯑꯗꯒꯤ ꯍꯥꯟꯅꯗꯤ ꯆꯥꯅ ꯊꯛꯅꯕ ꯐꯪꯗꯦꯗꯅ ꯍꯧꯖꯤꯛ ꯑꯗꯨ ꯃꯊꯛꯇ ꯑꯗꯨꯝ ꯆꯥꯅ ꯊꯛ ꯊꯛꯅꯕ ꯃꯣꯏꯒꯤ ꯀꯩꯀꯩ ꯂꯣꯏ ꯐꯪꯉꯦꯕꯀꯣ ꯑꯌꯥꯝꯕ ꯑꯗꯨꯒ ꯃꯔꯨꯞ ꯍꯥꯏꯗꯤ ꯌꯥꯝ ꯅꯨꯡꯉꯥꯏꯕ ꯑꯃꯅ ꯍꯥꯏꯗꯤ ꯇꯣꯏꯂꯦꯠ ꯂꯦꯠ ꯍꯥꯟꯅꯗꯤ ꯈꯣꯡ ꯍꯥꯝꯕꯝ ꯀꯩꯗꯧꯕ ꯐꯖꯅ ꯁꯦꯝꯗꯦꯗꯅ ꯑꯗꯨꯁꯨ ꯁꯦꯝꯃꯦ ꯑꯗꯒꯤ ꯅꯨꯡꯗꯥꯡ ꯂꯩꯅꯤꯡꯉꯒꯁꯨ ꯍꯥꯏꯇꯥꯥꯔꯦꯅꯦ ꯑꯩꯈꯣꯏꯅ ꯀꯩꯒꯨꯝꯕ ꯍꯥꯏꯗꯤ ꯁꯤꯗꯒꯤ ꯊꯧꯔꯝ ꯄꯣꯠ ꯆꯩ ꯊꯧꯔꯝ ꯇꯧꯔꯒ ꯄꯨꯍꯧꯗ꯭ꯔꯒꯁꯨ ꯑꯥꯗ ꯑꯗꯨꯝ ꯃꯣꯏ ꯌꯨꯝ ꯃꯆꯥ ꯃꯆꯥ ꯑꯣꯏꯅ ꯍꯥꯏ ꯇꯔꯦꯅꯦ ꯑꯗꯨꯝ ꯁꯥꯔꯒ ꯂꯩꯍꯧꯔꯦꯕ ꯑꯗꯨꯅ ꯀꯩꯁꯨ ꯋꯥꯅꯉꯥꯏ ꯃꯊꯪ ꯆꯠꯀꯥꯟꯗꯗꯤ ꯍꯟꯗꯛ ꯑꯩꯈꯣꯏ ꯈꯪꯗꯕꯅꯤꯅ ꯑꯩꯈꯣꯏ ꯁꯤꯗꯩ ꯄꯣꯠ ꯌꯣ ꯃꯌꯥꯝꯊꯧꯔꯝ ꯇꯧꯔꯒ ꯃꯌꯥꯝ ꯄꯨꯔꯒ ꯆꯠꯂꯦꯅ ꯑꯗꯣ ꯍꯥꯏꯕ ꯀꯥꯟꯗ ꯌꯥꯝ ꯐ꯭ꯔꯤ ꯑꯣꯏꯅ ꯅꯨꯡꯉꯥꯏꯔ ꯂꯩꯔꯝꯕꯩ ꯋꯥꯅꯤꯗꯕ꯭ꯔꯣ
ꯑꯁ ꯍꯥꯏꯗꯤ ꯑꯩꯁꯨ ꯃꯊꯪ ꯃꯊꯪ ꯁꯣꯏꯗꯅ ꯆꯠꯅꯕ ꯑꯃꯗꯤ ꯇꯧꯗꯕ ꯌꯥꯗ꯭ꯔꯥ ꯍꯥꯏꯕꯗꯤ ꯑꯊꯨꯕꯗ ꯃꯔꯨꯞ ꯈꯣꯏꯁꯨ ꯑꯩ ꯌꯥꯝꯗꯤ ꯆꯠꯅꯤꯡꯕꯅꯦꯕ ꯑꯗꯨꯣ ꯃꯔꯨꯞ ꯈꯣꯏ ꯆꯠꯂꯨꯅꯤꯅ ꯍꯥꯏꯕꯗꯤ ꯑꯅꯧ ꯑꯅꯧꯕ ꯃꯐꯝ ꯖꯒꯥꯁꯤꯡ ꯈꯪꯉꯛꯑꯕꯅꯤꯅ ꯌꯥꯝꯅꯁꯨ ꯐꯔꯦ ꯑꯗꯨꯗꯤ ꯃꯊꯪ ꯑꯃꯨꯛ ꯍꯥꯏꯗꯤ ꯑꯩꯁꯨ ꯐꯪꯕꯒ ꯃ ꯃꯔꯨꯞꯛꯇꯁꯨ ꯃꯇꯝ ꯁꯪꯕꯒ ꯆꯥꯅꯕ ꯃꯇꯝ ꯑꯃ ꯈꯪꯗꯣꯛꯉꯒ ꯑꯩꯈꯣꯏ ꯑꯃꯨꯛꯀ ꯑꯃꯨꯛꯀꯗꯗꯤ ꯆꯠꯂꯨꯁ ꯃꯔꯨ ꯑꯩ ꯌꯥꯎꯔꯒ ꯍꯥꯏꯗꯤ ꯑꯆꯥ ꯑꯊꯛ ꯇꯧꯔꯒ ꯍꯥꯏꯗꯤ ꯂꯦꯛꯁꯨ ꯂꯕꯛꯁꯤ ꯃꯔꯨꯞ ꯃꯔꯨꯞ ꯑꯣꯏꯅ ꯍꯧꯖꯤꯛꯇ ꯍꯥꯏꯈꯤ ꯑꯗꯣ ꯂꯩꯐꯝ ꯅꯣꯡ ꯂꯩꯐꯝ ꯆꯥꯐꯝ ꯅꯣꯡꯁꯨ ꯐꯖꯅ ꯁꯦꯝꯒꯠꯂꯦ ꯍꯥꯏꯔꯕꯅꯤꯅ ꯑꯃꯨꯛꯁꯨ ꯅꯣꯡ ꯐꯥꯗꯣꯛꯁꯨ ꯂꯦꯛꯑꯒ ꯂꯩꯔꯛꯁꯤ ꯃꯔꯨꯞ ꯑꯗꯨꯃꯥꯏꯅ ꯇꯧꯁꯤ
ꯎꯝ ꯌꯥꯏꯌꯦ ꯌꯥꯏꯌꯦ ꯑꯗꯨꯅ ꯑꯁ ꯑꯩꯅ ꯍꯥꯏꯁꯤꯅꯦ ꯍꯟꯗꯛꯇꯤ ꯑꯩꯈꯣꯏ ꯋꯥꯅ ꯆꯠꯂꯦꯕ ꯑꯗꯨꯗꯣ ꯃꯊꯪ ꯆꯪꯀꯥꯟꯗ ꯃꯔꯨꯞꯀ ꯆꯠꯀꯥꯟꯗꯗꯤ ꯌꯥꯝ ꯅꯨꯡꯉꯥꯏ ꯆꯠꯄ ꯌꯥꯔꯅꯤ ꯍꯥꯏꯇꯥꯔꯦꯅꯦ ꯅꯨꯡꯉꯥꯏꯕ ꯍꯥꯏꯕꯨ ꯀꯔꯤꯝ ꯄꯨꯗ꯭ꯔꯁꯨ ꯑꯩꯈꯣꯏꯒꯤ ꯆꯨꯝꯅꯒꯤ ꯂꯦꯛꯄꯗ ꯆꯪꯗꯧꯕ ꯑꯩꯈꯣꯏꯒꯤ ꯏꯁꯥꯒꯤ ꯐꯨꯔꯤꯠ ꯐꯤꯔꯣꯣꯟꯜ ꯑꯗꯨꯒꯨꯝꯕ ꯈꯔ ꯆꯪꯗꯧꯗ ꯉꯥꯏꯔꯦ ꯆꯥꯅ ꯊꯛꯅꯕ ꯍꯥꯏꯔꯦ ꯑꯥꯗ ꯐꯪꯉꯦ ꯑꯗꯒꯤ ꯂꯦꯛꯐꯝ ꯆꯥꯐꯝ ꯐꯖꯅ ꯐ ꯑꯃꯃꯨ ꯅꯣꯡꯃ ꯐꯖꯅ ꯁꯦꯝꯃꯦ ꯍꯥꯏꯗꯤ ꯌꯨꯝ ꯌꯨꯝ ꯑꯁꯤ ꯇꯧꯔꯏꯗꯤ ꯑꯗꯨꯗꯕꯨ ꯂꯝꯕꯨ ꯂꯩꯔ ꯂꯩꯅꯤꯡꯉꯝꯅꯤꯗꯅꯨꯡꯉꯥꯏꯗꯣ ꯁꯤꯇꯥꯎꯁꯨ ꯆꯠꯂꯒ ꯈꯪꯅꯤ ꯑꯩꯅ ꯍꯥꯏꯁꯤꯅꯦ
ꯍꯥꯏꯁꯦ ꯑꯩꯁꯨ ꯍꯥꯟꯅꯗꯒꯤ ꯑꯗꯨꯒꯃꯥꯏꯅ ꯑꯆꯤꯛꯄ ꯃꯐꯝꯒꯨꯝꯕꯁꯦ ꯑꯩ ꯍꯥꯟꯅꯗ ꯌꯥꯝ ꯄꯥꯝꯖꯕꯅꯦ ꯑꯗꯨꯃꯥꯏꯅ ꯍꯥꯏꯔꯛꯄꯗꯤ ꯌꯥꯝ ꯆꯠꯅꯤꯡꯕ ꯐꯥꯎꯕ ꯍꯥꯏ ꯇꯔꯦ ꯏꯁꯥ ꯍꯥꯏꯗꯤ ꯍꯗꯛ ꯃꯊꯪ ꯑꯃꯨꯛ ꯆꯠꯄꯗ ꯐꯖꯅ ꯂꯥꯡꯕ ꯈꯣꯠꯄ ꯅꯤꯡꯇꯝꯅ ꯀꯣꯏꯕ ꯌꯥꯔꯔꯣꯏ ꯍꯥꯏꯗꯤ ꯍꯧꯖꯤꯛꯇꯤ ꯁꯦꯝ ꯁꯥꯔ ꯂꯩꯔꯗꯝꯕꯅꯦ ꯍꯥꯏꯗꯤ ꯄꯩꯁꯥ ꯅꯨꯡꯁꯥꯇ ꯑꯣꯏꯔꯁꯨ ꯈꯔ ꯀꯣꯏꯕ ꯆꯠꯄ ꯍꯥꯏꯁꯤꯅꯕꯨ ꯄꯩꯁꯥꯁꯤ ꯆꯪꯉꯤꯗꯣ ꯍꯌꯦꯡ ꯑꯆꯥ ꯑꯊꯛꯇ ꯂꯩꯕ ꯈꯣꯠꯄ ꯑꯣꯏꯔꯁꯨ ꯑꯗꯨꯅ ꯃꯊꯪ ꯆꯠꯂꯉꯥꯏ ꯍꯧꯖꯤꯛꯇꯤ ꯐꯖꯅ ꯄꯨꯨꯡꯁꯤꯜꯂꯕ ꯍꯧꯔꯒꯦ ꯃꯔꯣꯝ ꯑꯗꯨꯗꯤ ꯑꯊꯨꯕꯗ ꯆꯠꯅꯉꯥꯏ ꯃꯔꯨꯞ ꯁꯨ ꯁꯦꯝ ꯁꯔꯥ ꯂꯩꯔꯣ
ꯌꯥꯏ ꯌꯥꯏ ꯃꯔꯨꯞ ꯑꯁ ꯑꯗꯨ ꯄꯁꯅꯦ ꯑꯁ ꯑꯩꯗꯤ ꯍꯟꯗꯛ ꯑꯩꯅ ꯃꯔꯨꯞ ꯃꯔꯨꯞ ꯌꯥꯎꯗꯕꯗ ꯊꯤ ꯅꯨꯡꯉꯥꯏꯇ꯭ꯔꯦ ꯑꯗꯨꯅꯅꯦ ꯑꯩꯅ ꯀꯣꯜ ꯇꯧꯔ ꯍꯪꯉꯛꯏꯁꯦ ꯀꯩꯀꯩ ꯇꯧꯔꯛꯕ꯭ꯔꯣꯖꯥꯠꯅꯣꯅ ꯌꯥꯎꯅꯤ ꯍꯥꯏꯔꯝꯃꯒꯕꯨ ꯂꯥꯛꯄ ꯅꯨꯃꯤꯠꯇꯨꯗ ꯊꯦꯡꯅꯗꯕꯗꯨꯗ ꯑꯩꯁꯦ ꯏꯅꯨꯡ ꯅꯨꯡꯉꯥꯏꯈꯤꯗꯕ ꯍꯥꯏꯇꯥꯔꯦ
ꯍ ꯃꯔꯨꯞ ꯑꯩꯁꯨ ꯈꯜꯂꯦ ꯃꯔꯨꯞꯈꯣꯏ ꯌꯥꯝ ꯋꯥꯔꯧꯔꯝꯕꯅꯤꯅ ꯑꯩꯁꯨ ꯃꯔꯨꯞꯇꯗꯤꯃꯛꯇꯤ ꯍꯥꯏꯍꯧꯗ꯭ꯔꯦ ꯍꯥꯏ ꯑꯗꯣ ꯑꯆꯣꯠꯄꯗ ꯑꯣꯏꯗꯤ ꯗꯤ ꯍꯥꯏꯈꯤꯕꯅꯦ ꯑꯩꯁꯨ ꯃꯔꯨꯞ ꯑꯗꯣ ꯃꯔꯨꯞ ꯑꯩꯈꯣꯏ ꯄꯨꯟꯅ ꯃꯤ ꯀꯌꯥꯃꯨꯛ ꯆꯠꯀꯦ ꯀꯃꯥꯏꯅ ꯇꯧꯒꯦ
ꯑꯁ ꯃꯔꯨꯞ ꯌꯥꯎꯗ꯭ꯔꯃꯤꯅ ꯑꯩꯈꯣꯏ ꯇꯔꯥꯇꯔꯨꯛ ꯊꯥꯕꯅꯦ ꯑꯩꯈꯣꯏ ꯇꯔꯥꯃꯉꯥꯟꯗ ꯇꯥꯔꯦꯅ ꯑꯁ ꯑꯗꯨꯢ ꯍꯥꯏꯔꯗꯤ ꯅꯨꯡꯉꯥꯏꯔꯦ ꯃꯤꯁꯨ ꯍꯥꯏꯗꯤ ꯑꯥꯗ ꯂꯩꯀꯥꯟꯗꯨꯗꯁꯨ ꯃꯣꯏꯒꯤ ꯍꯥꯟꯅꯗꯤ ꯑꯁ ꯑꯥ ꯆꯤꯡꯗꯨꯁꯨ ꯃꯤ ꯌꯥꯝ ꯄꯥꯛꯅ ꯇꯥꯗꯦ ꯇꯥꯗꯦꯗꯅ ꯃꯔꯨꯞꯁꯨ ꯈꯪꯉꯝꯒꯅꯤ ꯃꯃꯥꯡ ꯆꯠꯄꯩꯗꯨꯗ
ꯈꯡꯏ ꯈꯡꯏ ꯃꯤ ꯇꯥꯍꯧꯗꯝꯅꯤ
ꯑꯗꯣ ꯍꯟꯗꯛꯇꯤ ꯃꯤꯁꯨ ꯈꯔ ꯇꯥꯁꯜꯂꯝꯃꯦꯀꯣ ꯑꯗꯨꯒ ꯍꯥꯏꯗꯤ ꯋꯥꯔꯤ ꯁꯥꯟꯅꯕ ꯀꯩꯗꯧꯕ ꯑꯃ ꯑꯃ ꯂꯣꯏ ꯅꯨꯡꯉꯥꯏ ꯍꯥꯏꯇꯥꯔꯦ ꯂꯩꯔꯝꯃꯤꯕ ꯃꯤ ꯃꯈꯩꯗꯣ ꯌꯥꯝ ꯑꯩꯈꯣꯏꯒꯤ ꯀꯩ ꯍꯥꯏꯅꯤ ꯂꯣꯏꯅꯕꯗ ꯅꯨꯡꯉꯥꯏꯕ ꯑꯗꯒꯤ ꯊꯧꯒꯜꯂꯣꯟ ꯕꯦꯕꯥꯔ ꯍꯥꯏꯔꯁꯨ ꯑꯩꯈꯣꯏ ꯀꯩꯅꯣ ꯃꯥꯟꯅꯗ꯭ꯔꯒꯁꯨ ꯖꯥꯇꯤ ꯃꯥꯟꯅꯗ꯭ꯔꯒꯁꯨ ꯍꯥꯏꯗꯤ ꯑꯩꯈꯣꯏ ꯅꯨꯡꯁꯤꯅ ꯆꯥꯟꯅꯅ ꯂꯩꯕ ꯍꯥꯏꯗ ꯑꯗꯨ ꯑꯣꯏꯌꯦꯕ ꯃꯊꯪ ꯆꯠꯄꯗ ꯃꯔꯨꯞꯁꯨ ꯁꯣꯏꯅ ꯈꯪꯉꯅꯤ ꯑꯩꯅ ꯍꯥꯏꯁꯤꯦ ꯃꯊꯪꯗꯅꯅꯦ ꯍꯦꯟꯅ ꯐꯖꯔꯃꯦ ꯈꯪꯄꯣꯟꯇꯦꯕꯣ
ꯍꯣꯏ ꯃꯊꯪꯗꯅ ꯍꯦꯟꯅ ꯁꯦꯝꯒꯠꯂꯝꯒꯅꯤ ꯍꯥꯏꯅ ꯈꯜꯂꯦ ꯍꯥꯏꯗꯤ ꯑꯗꯨ ꯃꯔꯨꯞ ꯃꯔꯨꯞ ꯑꯣꯏꯅ ꯍꯟꯗꯛ ꯆꯠꯂꯨꯕꯗꯣ ꯍꯥꯏꯗꯤ ꯎꯆꯦꯛ ꯌꯥ ꯋꯥꯌꯥ ꯁꯥꯅꯨꯡ ꯍꯥꯏꯗꯤ ꯎꯆꯦꯛꯛꯇ ꯑꯣꯏꯔꯁꯨ ꯐꯖ ꯐꯖꯕ ꯎꯆꯦꯛ ꯌꯥ ꯍꯥꯏꯗꯤ ꯌꯥꯝ ꯊꯦꯡꯅꯔꯛꯄ꯭ꯔꯥ ꯀꯃꯥꯏꯅ ꯇꯧꯏ
ꯑꯁ ꯊꯦꯡꯅꯔꯛꯑꯦ ꯑꯗꯨꯏ ꯍꯥꯏꯔꯗꯤ ꯑꯗꯨꯃꯁꯨ ꯑꯩꯅ ꯑꯗꯨꯒꯤꯁꯨ ꯌꯥꯝ ꯐꯖꯕ ꯑꯃ ꯁꯦꯝꯒꯠꯂꯝꯃꯦ ꯍꯥꯟꯅꯗꯤ ꯑꯩꯈꯣꯏꯅ ꯆꯠꯀꯥꯟꯗꯗꯤ ꯃꯃꯥꯡ ꯆꯠꯄꯩꯗꯨꯗꯗꯤ ꯍꯥꯏꯗꯤ ꯃꯣꯏꯒꯤ ꯍꯥꯠꯇꯣꯛꯄ ꯁꯥ ꯍꯥꯠꯇꯣꯛꯄ ꯀꯩꯗꯧꯕ ꯎꯆꯦꯛ ꯍꯥꯠꯄꯁꯨ ꯑꯗꯨꯝ ꯇꯧꯔꯝꯃꯤꯗꯅ ꯑꯗꯣ ꯍꯟꯗꯛꯀꯤ ꯍꯟꯗꯛ ꯒꯤꯗꯤ ꯐꯖꯅ ꯁꯦꯝꯖꯤꯜꯂꯝꯃꯦ ꯍꯥꯏꯇꯥꯔꯦ ꯃꯣꯏ ꯀꯩꯅꯣ ꯇꯧꯔꯝꯗ꯭ꯔꯦ ꯑꯗꯨꯝꯕꯒꯤ ꯁꯥꯏꯟꯕꯣꯔꯠꯀ ꯐꯖꯅ ꯊꯦꯠ ꯂꯩꯔꯝꯃꯦꯀꯣ ꯑꯩꯈꯣꯏ ꯅꯣꯡꯃꯩ ꯄꯨꯁꯤꯟꯕꯤꯒꯅꯨ ꯁꯥ ꯉꯥꯗ ꯁꯣꯛꯄ ꯌꯥꯕ ꯊꯕꯛ ꯇꯧꯕꯤꯒꯅꯨ ꯀꯥꯏꯅ ꯍꯥꯏꯔꯒꯀꯣ ꯑꯗꯨꯃꯥꯏꯅ ꯐꯖꯅ ꯁꯦꯝꯒꯠꯂꯝꯃꯦ ꯑꯗꯨꯁꯨ ꯌꯥꯝ ꯐꯩꯌꯦꯅ ꯈꯜꯂꯦ ꯑꯩ ꯋꯥꯈꯜꯗꯗꯤ ꯍꯥꯏꯗꯤ ꯂꯩꯔꯤꯕ ꯑꯩꯈꯣꯏ ꯅꯦꯆꯔꯒꯤ ꯄꯣꯠꯁꯤꯁꯨ ꯌꯣꯛꯈꯠꯄ ꯑꯃ ꯗꯔꯀꯥꯔ ꯂꯩꯗꯅ
ꯍꯣꯏ ꯍꯣꯏ ꯑꯩꯈꯣꯏ ꯑꯀꯣꯏꯕꯒꯤ ꯐꯤꯕꯝꯁꯦ ꯑꯩꯈꯣꯏꯅ ꯌꯣꯛꯈꯠꯇ꯭ꯔꯗꯤ ꯑꯩꯈꯣꯏꯅꯁꯨ ꯃꯥꯡꯍꯟꯕꯅꯦ ꯑꯗꯨꯅ ꯑꯩꯈꯣꯏꯅ ꯑꯗꯨꯝ ꯃꯥꯡꯍꯜꯂꯒ ꯁꯨꯝ ꯊꯝꯃꯗꯤ ꯑꯩꯈꯣꯏꯅ ꯑꯃꯨꯛ ꯁꯦꯝꯖꯤꯟꯕꯤꯗ꯭ꯔꯒꯗꯤ ꯑꯗꯨꯝꯅ ꯃꯥꯡꯕ ꯍꯥꯏꯕ ꯑꯣꯏꯔꯅꯤ ꯑꯗꯨ ꯃꯔꯨꯞ ꯍꯥꯏꯗꯤ ꯑꯃꯣꯠ ꯑꯀꯥꯏꯗꯤ ꯀꯃꯥꯏ ꯀꯃꯥꯏꯅ ꯇꯧꯏꯤ ꯌꯥꯝ ꯆꯥꯏꯕ꯭ꯔꯥ ꯀꯃꯥꯏꯅ ꯇꯧꯒꯦ
ꯑꯦ ꯑꯗꯨꯁꯨ ꯑꯗꯨꯁꯨ ꯍꯟꯗꯛꯇꯤ ꯌꯥꯝ ꯐꯥꯎꯔꯦ ꯃꯔꯨꯞ ꯍꯥꯟꯅꯗꯤ ꯑꯩꯈꯣꯏꯅ ꯆꯠꯀꯥꯟꯗꯁꯄꯤꯟ ꯑꯩꯈꯣꯏ ꯍꯥꯞꯅꯕ ꯐꯠꯇꯕ ꯄꯣꯠ ꯍꯥꯞꯅꯕ ꯄꯥꯠꯇ꯭ꯔ ꯂꯩꯇꯦꯗꯅ ꯍꯟꯗꯛꯇꯤ ꯍꯟꯗꯛꯇꯤ ꯑꯗꯨꯁꯨ ꯐꯖꯅ ꯁꯦꯝꯃꯒ ꯊꯃꯝꯃꯦ ꯑꯗꯒꯤ ꯃꯣꯏꯒꯤꯁꯦ ꯑꯩꯈꯣꯏꯒꯤ ꯐꯠꯇ ꯍꯥꯎꯗꯤꯤ ꯍꯨꯟꯗꯣꯛꯐꯝꯒꯤ ꯑꯩꯈꯣꯏꯒꯤ ꯊꯕꯛ ꯃꯣꯏꯒꯤ ꯈꯔ ꯂꯩꯗꯅꯕ ꯇꯧꯕ ꯀꯥꯡꯕꯨ ꯃꯣꯏꯒ ꯐꯖꯅ ꯁꯤꯟꯅꯔꯒ ꯇꯧꯅꯕ ꯃꯥꯜꯂꯦ ꯍꯥꯏꯗꯤ ꯌꯥꯝ ꯂꯨꯔꯦ ꯑꯗꯒꯤ ꯂꯝꯕꯤ ꯍꯥꯟꯅꯗꯤ ꯑꯩꯈꯣꯏꯅ ꯆꯠꯀꯥꯟꯗꯁꯨ ꯆꯤꯡ ꯀꯥꯕ ꯍꯥꯏꯁꯤꯗꯕꯨ ꯂꯝꯕꯤ ꯐꯖꯅ ꯂꯩꯇꯦꯗꯅ ꯑꯗꯣ ꯍꯟꯗꯛ ꯇꯤ ꯂꯝꯕꯤꯁꯨ ꯐꯖꯅ ꯁꯦꯝꯃꯝꯃꯦ ꯂꯝꯕꯤ ꯃꯇꯥꯏ ꯃꯇꯥꯏꯗꯁꯨ ꯃꯣꯏ ꯐꯠꯇꯕ ꯍꯥꯞꯅꯕ ꯀꯩꯗꯧꯕ ꯂꯣꯏ ꯊꯝꯃꯒ ꯌꯥꯝ ꯐꯖꯅ ꯁꯤꯜꯂꯦ ꯍꯥꯏꯇꯥꯥꯔꯦꯅꯦ
ꯐꯔꯦ ꯃꯔꯨꯞ ꯑꯗꯨꯗꯤ
ꯊꯤ ꯅꯨꯡꯉꯥꯏ ꯑꯩꯅ ꯍꯥꯏꯗꯧꯕꯕꯨ ꯍꯌꯦꯡ ꯃꯊꯪ ꯆꯠꯄꯗ ꯃꯔꯨꯞ ꯀꯝ ꯁꯣꯏꯗꯅ ꯌꯥꯎꯀꯣ ꯃꯔꯨꯞ
ꯌꯥꯎꯒꯅꯤ ꯃꯔꯨꯞ ꯑꯗꯣ ꯍꯥꯏꯗꯤ ꯃꯔꯨꯞ ꯃ ꯃꯥꯃꯣ ꯑꯩꯈꯣꯏ ꯆꯠꯄꯗꯨꯗꯤ ꯆꯤꯡ ꯅꯨꯡꯁꯨ ꯀꯥꯕ ꯑꯣꯏꯔꯣ ꯅꯣꯡ ꯅꯣꯡꯁꯨ ꯈꯛ ꯆꯨꯕꯅꯤꯅ ꯂꯝꯕꯤꯗꯣꯁꯨ ꯂꯩꯈꯣꯝ ꯊꯣꯛꯛꯄꯗ ꯈꯔꯗꯤ ꯅꯨꯡꯉꯥꯏꯈꯤꯗꯕꯅꯦꯕ ꯍꯥꯏꯗꯤ ꯃꯩ ꯅꯣꯡ ꯑꯣꯏꯔꯁꯨ ꯑ ꯌꯧꯔꯒ ꯈꯤꯇꯪ ꯃꯩꯅꯨꯡ ꯐꯪꯗꯕ ꯈꯣꯠꯄ ꯈꯤꯇꯪ ꯋꯥꯈꯤꯕꯅꯦꯕ ꯍꯧꯖꯤꯛꯇꯤ ꯌꯥꯝ ꯊꯤꯅ ꯁꯦꯝꯒꯠꯂꯦ ꯍꯥꯏꯔꯗꯨꯅ ꯃꯊꯪ ꯑꯃꯨꯛ ꯐꯖꯅ ꯆꯠꯅꯁꯦ ꯑꯗꯨꯗꯤ
ꯎꯝ ꯑꯁ ꯍꯟꯗꯛꯇꯤ ꯑꯗꯨꯒꯤ ꯑꯋꯥꯕꯗꯨꯗꯤ ꯂꯩꯔꯔꯣꯏ ꯑꯩꯅ ꯍꯥꯏꯁꯤꯅꯦ ꯍꯟꯗꯛ ꯀꯉꯩ ꯂꯩꯔꯛꯇꯦ ꯃꯊꯪꯗꯗꯤ ꯁꯨꯡꯂꯩ ꯂꯩꯔꯔꯣꯏ ꯃꯔꯨꯞ
ꯑꯥꯎ
ꯐꯔꯦ ꯐꯔꯦ ꯑꯗꯨꯝ ꯃꯔꯨꯞ ꯋꯥꯔꯤꯁꯨ ꯅꯨꯡꯉꯥꯏꯔꯤ ꯑꯩꯁꯨ ꯁꯣꯝꯗ ꯊꯕꯛ ꯈꯔ ꯂꯣꯏꯁꯤꯟꯅꯕ ꯇꯧꯒꯦ ꯃꯇꯝꯁꯤꯁꯨ ꯊꯦꯡꯖꯤꯜꯂꯦꯅ
ꯐꯔꯦ ꯐꯔꯦ ꯑꯗꯨꯗꯤ ꯌꯥ ꯇꯥꯏꯌꯦ ꯇꯥꯏꯌꯦ ꯑꯗꯨꯗꯤ ꯌꯥ
ꯃꯔꯨꯄ
ꯍꯣꯏ ꯁꯣꯏꯔꯦꯏ ꯁꯣꯏꯔꯦꯏ ꯑꯩ ꯁꯣꯏꯗꯅ ꯂꯥꯛꯀꯅꯤ ꯃꯔꯨꯞ ꯑꯣ
ꯍꯣꯏ ꯅꯨꯡꯉꯥꯏꯖꯔꯦ ꯃꯔꯨꯞ ꯎꯝ ꯊꯝꯃꯦ ꯊꯝꯃꯦ